ꯌꯥꯔꯦ ꯀꯔꯤꯅꯣ ꯅꯦ ꯇꯥꯏꯌꯦ꯫
ꯃꯤ ꯑꯃꯅ ꯇꯔꯦꯠ
ꯑꯁ ꯇꯔꯤ ꯇꯔꯤ ꯁꯅ ꯗꯨꯢꯔꯣ ꯍꯥꯢꯁꯦ
ꯑꯣꯏꯔꯣꯝꯗꯧ ꯃꯥꯜꯂ ꯌꯥꯔꯤꯁꯤꯗꯤ ꯅꯈ꯭ꯔꯦꯀꯣꯠꯇꯣ ꯌꯥꯔꯅꯤ
ꯁꯥꯟꯅ ꯌꯥꯗ꯭ꯔꯣ꯫
ꯌꯥꯔꯝꯅꯤ ꯈꯪꯗꯦ꯫ ꯌꯥꯏ ꯀꯩꯅꯣ꯫ ꯌꯥꯏ ꯀꯩꯅꯣ ꯅꯪꯅ ꯃꯤ ꯌꯥꯝ ꯂꯩꯖꯔꯗꯤ ꯌꯥꯏ ꯀꯩꯅꯣ ꯃꯤ ꯂꯩꯇꯕꯩ ꯋꯥ ꯈꯛꯇꯅꯦ꯫
ꯅꯠꯇꯦ ꯑꯩꯅ ꯍꯥꯏꯕꯗꯤ꯫ ꯅꯪ ꯅꯪꯅ ꯇꯔꯦꯠ ꯇꯔꯦꯠ ꯑꯣꯏꯔꯝꯗꯧ ꯃꯥꯜꯂꯦ ꯍꯥꯏꯗꯣ꯫
ꯇꯔꯠ ꯇꯔꯦꯠ ꯑꯣꯔꯝꯗꯧ ꯇꯔꯦꯠ ꯇꯔꯦꯠꯂꯣꯝꯗꯧ ꯃꯥꯜꯂꯦ ꯍꯥꯏꯗꯣ ꯃꯣꯏ ꯀꯣꯜ ꯃꯁꯤꯡꯗꯨ ꯀꯨꯟꯊ꯭ꯔꯥ ꯁꯨ ꯀꯨꯟ ꯌꯥꯏꯌꯦꯕꯀꯣ
ꯑꯥ꯫
ꯀꯣꯜ ꯃꯁꯤꯡꯗꯣ ꯀꯨꯟꯊ꯭ꯔꯥ ꯀꯌꯥꯅꯣ ꯑꯣꯏꯔꯝꯒꯅꯦꯕ ꯈꯪꯕ꯭ꯔꯥ ꯄꯨꯂꯞ ꯄꯨꯟ ꯇꯧꯗꯣꯏꯁꯦ
ꯑꯦ꯫
ꯄꯗ ꯃꯤꯗꯨ ꯁꯨꯗꯕꯅꯤꯅ ꯃꯤ ꯑꯃꯗ ꯇꯔꯦꯠ ꯇꯧꯔꯗꯤ ꯁꯨꯕ ꯃꯉꯥ ꯇꯧꯔꯗꯤ ꯁꯨꯕ ꯑꯗꯨꯃꯥꯏꯅ ꯑꯣꯏꯕꯒꯤ꯫ ꯑꯣꯢꯔꯝꯒꯅꯤꯕ꯫
ꯑꯗꯨꯗꯤ ꯑꯩꯅ ꯇꯧꯕꯩꯗꯣ ꯇꯔꯥ ꯈꯛꯇ ꯐꯥꯔꯤꯌꯦ꯫
ꯑꯩ ꯁꯤ ꯂꯣꯏꯔꯒ ꯑꯩ ꯀꯩꯅꯣꯝꯇ ꯌꯦꯡꯉꯦ ꯑꯗꯨꯒ ꯑꯩ ꯍꯥꯏꯔꯛꯀꯦ
ꯑꯩꯅ ꯃꯤꯡꯉꯣꯟꯗꯣꯏꯗꯨ ꯇꯔꯥ ꯈꯔꯗ ꯐꯥꯔꯤꯌꯦ ꯑꯗꯨꯗꯤ ꯑꯩ ꯄꯩꯁꯥ ꯐꯪꯉꯔꯣꯏꯗ꯭ꯔꯣ
ꯑ ꯇꯨꯃꯤꯜ ꯂꯩꯌꯣ
ꯑꯩꯒꯤꯁꯨ ꯇꯧꯔꯒ ꯌꯦꯡꯉꯣ ꯍꯥꯏꯔꯒ ꯕꯗꯃꯥꯁ ꯀꯔꯤꯒꯦ
ꯕꯣꯔꯥ ꯆꯥꯎꯕꯤ ꯍꯥꯏꯁꯤꯅꯦ ꯐꯣꯟ ꯆꯥꯔꯁ ꯌꯥꯎ
ꯁꯤꯛꯁꯇꯤ ꯑꯩꯠ꯫
ꯅꯃꯥꯏ ꯊꯥꯖꯤꯜꯂꯛꯑꯗꯤ ꯇ꯭ꯋꯦꯟꯇꯤ ꯇꯨꯅꯤꯀꯣ ꯁꯥꯟꯅꯩꯁꯦ꯫
ꯅꯃꯥꯏ ꯊꯥꯖꯜꯂ ꯑꯗꯤ꯫
ꯉꯁꯥꯏꯟ ꯆꯦꯀꯥ ꯐꯣꯟ ꯋꯥꯢ ꯁꯥꯅꯥꯖꯦ ꯇꯔꯥꯃꯔꯤꯗꯅ
ꯅꯩꯔꯦ ꯀꯩꯅꯣ꯫ ꯑꯩꯗꯤ ꯐꯣꯟ ꯆꯥꯔꯖ ꯇꯧꯕꯩ ꯃꯇꯝ ꯁꯪꯗꯗꯤ ꯏꯕꯦꯝꯃ ꯉꯁꯥꯏꯗꯤ ꯖꯦꯀꯥ ꯂꯣꯏꯕꯅ ꯑꯃꯨꯛ
ꯎꯝ ꯑꯩꯁꯨ ꯁꯪꯉꯦꯍꯦ
ꯅꯪ ꯊꯣꯛꯍꯟ ꯉꯥꯛꯇꯅꯤ ꯁꯤ ꯅꯪ ꯊꯣꯛꯍꯟ ꯉꯥꯛꯇꯅꯤ ꯁꯤ
ꯑꯩ ꯁꯪꯅꯦꯕ
ꯌꯦꯡꯉꯣ ꯀꯔꯤ ꯀꯔꯤ ꯂꯩꯕ ꯌꯥꯕ ꯂꯧꯕ ꯌꯥꯕ ꯀꯔꯤ ꯀꯔꯤ ꯂꯩꯕ ꯌꯥꯕ ꯌꯦꯡꯉꯣ
ꯑꯩꯉꯣꯟꯗ ꯂꯣꯏꯗꯣꯏꯁꯦ ꯅꯪ ꯑꯃ ꯂꯣꯏꯔꯦ ꯀꯥ ꯑꯃ ꯂꯣꯏꯔꯦ ꯑꯗꯒꯤ ꯊꯨꯝꯃꯤꯗꯣꯡꯗꯣ ꯑꯩꯉꯣꯟꯗ ꯑꯃꯈꯛ ꯇꯧꯔꯝꯒꯅꯤ ꯃꯥ ꯋꯥꯠꯂꯤ ꯅꯣꯏ ꯑꯍꯨꯝꯅ ꯑꯩꯉꯣꯟꯗ ꯑꯩꯈꯣꯏ ꯇꯥꯝ ꯇꯧꯔꯦ ꯑꯗꯣ ꯅꯣꯏ ꯅꯣꯏ ꯍꯨꯝ ꯂꯩ ꯌꯦꯔꯣ ꯂꯣꯏꯁꯤꯈꯩꯁꯦ
ꯑꯩꯅ ꯍꯥꯏꯕꯗꯤ ꯅꯣꯏ ꯕꯥꯏ ꯐꯣꯟ ꯇꯧꯔꯛꯑꯦ ꯍꯥꯏꯕ
ꯀꯅꯥ ꯄꯥꯢꯅꯣ ꯍꯅꯨꯃꯥꯟꯂꯣ
ꯀꯅꯥꯅꯣ ꯍꯅꯨꯃꯥꯟ ꯍꯥꯏꯅ
ꯃꯣꯢꯔꯥꯡꯊꯦꯝꯒꯤ ꯍꯅꯨꯃꯥꯟ
ꯃꯣꯏꯔꯥꯡꯊꯦꯝꯒꯤ ꯍꯅꯨꯃꯥꯟ ꯍꯥꯏꯅ ꯀꯅꯥ
ꯉꯟꯊꯣꯏ
ꯅꯪ ꯉꯥꯁꯥꯏ ꯀꯣꯜ ꯁꯥꯅꯩꯗꯣ ꯍꯥꯅꯨꯃꯥꯟ ꯅꯦ
ꯏꯍꯦ ꯅꯠꯇꯦ ꯃꯣꯏꯅ ꯂꯥꯏꯗꯒꯣꯟꯅꯤ ꯁꯛꯄꯤ ꯍꯥꯏꯔꯦꯕꯅ ꯀꯅꯥ
ꯈꯪꯗ
ꯅꯪꯂꯣ
ꯑꯩ ꯅꯠꯇ
ꯑꯗꯨꯗꯤ ꯑꯗꯨꯗꯤ ꯀꯩꯅꯣ ꯑꯣꯏꯔꯝꯃꯅꯤ ꯃꯥꯅ ꯒꯥꯔꯤ ꯑꯆꯧꯕ ꯊꯧꯕ ꯍꯩꯔꯦ ꯍꯥꯏꯔꯗꯤ ꯑ ꯀꯩꯅꯣ ꯑꯣꯏꯔꯝꯃꯅꯤ
ꯑꯥ ꯖꯒꯅꯥꯊ ꯑꯣꯏꯔꯝꯃꯅꯤ ꯈꯪꯉꯤ
ꯑꯩꯁꯨ ꯍꯩꯗꯥ ꯑꯩꯗꯤ ꯔꯣꯂꯔꯕꯣ ꯊꯧꯏꯗ
ꯍꯥꯒꯠꯀꯦ ꯇꯣꯏ ꯉꯝꯕꯤ ꯑꯩ ꯁꯤꯔꯤ ꯅꯁꯤ ꯁꯤꯡꯉꯝꯗꯣꯔꯥ
ꯁꯤꯗ ꯁꯔ ꯁꯤꯗ ꯑꯦ ꯑꯦ ꯁꯤꯗꯤ ꯀ ꯇꯧꯁꯦ ꯎ ꯁ꯭ꯋꯥꯔꯠꯀꯨꯝꯕ ꯀꯩꯒꯨꯝꯕꯗ ꯇꯟꯒꯨꯝ ꯇꯧꯔꯔꯤꯁꯦꯕ ꯑꯣ ꯑꯣꯏꯅ ꯆꯁꯦ
ꯑꯗꯨꯗꯤ ꯁꯦꯛꯃꯥꯏꯗ ꯆꯠꯂꯣ ꯅꯪ ꯁꯦꯛꯃꯥꯏ ꯂꯩꯔꯗꯤ ꯄꯛꯅꯗꯣꯟꯗꯤ ꯆꯠꯂꯣ ꯅꯪ ꯑꯣꯛ ꯌꯥꯝ ꯇꯧꯏꯦ
ꯑꯣ ꯎꯖꯔ
ꯁꯦꯛꯃꯥꯏꯗꯗꯤ ꯃꯤ ꯄꯣꯠꯂꯣꯏꯔꯤꯕꯩ ꯍꯜꯂꯛꯀꯥꯟꯗ ꯑꯣꯛ ꯇꯧꯋꯦ ꯍꯥꯏ
ꯍꯣꯏ ꯃꯀꯣꯛ ꯀꯩ ꯀꯩꯁꯦ ꯃꯃꯜꯁꯦ ꯃꯁꯥꯅ ꯃꯀꯨꯝ ꯃꯀꯨꯟ ꯀꯩꯣ
ꯃꯣꯏꯒꯤꯗꯤ ꯑꯃꯨꯛ ꯀꯜꯆꯔ ꯑꯃꯅꯤꯀꯣ ꯂꯝ ꯂꯝꯒꯤ
ꯑꯗꯨ ꯃꯥꯏꯇꯩ ꯁꯃꯅꯤꯅꯦ
ꯍꯣꯏꯌꯦ ꯑꯗꯨꯅꯦ ꯍꯥꯏꯁꯦ
ꯑꯗꯨꯅꯦ ꯑꯩꯁꯨꯨꯝ ꯑꯣꯜꯂꯅꯤ ꯑꯁꯦꯡꯕ
ꯅꯣꯏꯕꯨꯗꯤ ꯀꯩꯅꯣ ꯅꯣꯏꯕꯨꯗꯤ ꯃꯌꯥꯡ ꯃꯅꯤ
ꯎꯔꯤꯅꯤꯡꯗꯅ ꯑꯣꯏꯕ ꯅꯠꯇꯦ
ꯄꯔꯤ ꯄꯨꯔꯤꯅ ꯑꯣꯏꯔꯝꯕꯩ ꯑꯣꯏꯕꯅꯤ
ꯑꯣꯏꯔꯝꯕꯑꯩ ꯑꯣꯏꯕꯅꯤ
ꯑꯣꯏꯅꯤꯡꯗꯅ ꯑꯣꯏꯕ ꯅꯠꯇꯦ ꯑꯣꯏꯗ ꯌꯥꯗꯕꯩ ꯑꯣꯏꯕꯅꯤ
ꯃꯤꯅ ꯈꯦꯇ꯭ꯔꯤꯃꯌꯨꯝꯒꯤ ꯌꯦꯛꯄ ꯍꯪ ꯀꯥꯟꯁꯤꯗ ꯑꯩꯅ ꯈꯨꯝꯃꯤꯁꯤ꯫ ꯂꯩꯅꯤꯡꯉ ꯂꯩꯅꯤ ꯂꯩꯅꯤꯡꯗ ꯇꯣꯛꯅꯤ ꯁꯤꯅꯦ꯫
ꯏꯪꯃꯥ ꯅꯪꯁꯨ ꯐꯖꯗꯦ
ꯎꯝ ꯃꯣꯏꯅ ꯑꯩꯕꯨ ꯑꯩ ꯀꯩ ꯍꯥꯏ ꯍꯥꯏꯔꯃꯥ ꯂꯩꯇꯦ ꯍꯥꯏꯔꯨ ꯋꯥꯅ ꯀꯩꯀꯩ ꯍꯥꯏꯔꯦ ꯍꯥꯏꯪꯕ ꯑꯣ ꯀꯩꯅꯣ ꯑꯗꯨꯗꯤ ꯅꯣꯏꯁꯦ ꯃꯩꯇꯩ ꯅꯠꯇ꯭ꯔꯦꯅꯦ
ꯃꯩꯇꯩ ꯑꯣꯏꯗꯅ ꯂꯩꯔꯤ ꯃꯩꯇꯩ ꯑꯣꯏꯗꯅ ꯂꯩꯔꯤꯗꯨꯕꯨ ꯃꯩꯇꯩ ꯅꯠꯇ꯭ꯔꯦ ꯍꯥꯏꯗꯤ ꯀꯔꯤ
ꯃꯆꯦ ꯏꯁꯥꯁꯨ ꯅꯝꯕ ꯀꯥꯡꯕꯨꯨꯔꯥꯏꯑꯌꯦ
ꯀꯣꯛꯇ ꯈꯤꯇꯪ ꯇꯧꯕ꯭ꯔꯥ ꯍꯪꯉꯨ ꯌꯥꯗ꯭ꯔꯥ
ꯆꯤꯊꯤꯅ ꯈ꯭ꯋꯥꯏ ꯐꯏ ꯃꯉꯥꯡ ꯂꯧꯕꯅꯩ ꯂꯧ ꯌꯥꯏ ꯑꯗꯨꯅꯦ ꯑꯩꯈꯣꯏꯗꯤ ꯂꯧꯅꯤꯡ ꯂꯧꯅꯤꯡ ꯂꯧ ꯌꯥꯏꯌꯦ ꯑꯩꯈꯣꯏꯗꯤ
ꯋꯥꯎ
ꯌꯦꯁꯨ꯫ ꯑꯁꯤꯅꯤ ꯃꯤ ꯃꯤ ꯑꯄꯥꯝꯕꯅꯦ ꯌꯦꯛꯇꯣ꯫ ꯍꯥꯏꯗꯤ ꯑꯩꯈꯣꯏꯒꯤ ꯃꯤ ꯃꯤ ꯑꯄꯥꯝꯕꯅ ꯑꯩꯈꯣꯏ ꯁꯤꯒꯤ ꯀꯩꯅꯣꯒꯤꯗꯤ ꯀꯩꯩꯅꯣ ꯑꯩꯈꯣꯏ ꯑꯄꯣꯛꯄꯒꯤꯗꯤ ꯀꯩꯅꯣ ꯂꯧꯔꯤꯗꯅ ꯇꯣꯉꯥꯟ ꯇꯣꯉꯥꯟꯜꯂꯤꯗꯅ ꯈꯦꯇ꯭ꯕꯤ ꯑꯃꯨ ꯄꯨꯂꯞ ꯃꯥꯟꯅꯗꯦꯗꯅ
ꯈꯪꯗꯦ
ꯍꯩ ꯄꯁ ꯅꯪꯗꯤ ꯍꯪꯉꯦ ꯑꯩꯈꯣꯏ ꯀꯩꯗꯣ ꯈꯪꯕ꯭ꯔꯥ ꯑꯣꯗꯉꯣꯕ꯭ꯔ ꯈꯪꯗꯒꯀ ꯎ ꯈꯪꯗ ꯉꯥꯛ ꯀꯣ ꯊꯥ ꯑꯃꯗꯤ ꯄꯥꯏꯕꯅꯦ ꯂꯥꯏꯔꯤꯛꯇ ꯌꯥꯎꯕ ꯊꯥ ꯂꯥꯎ ꯍꯥꯎ
ꯃꯤꯅ ꯀꯩꯅꯣ ꯍꯪꯉꯀꯥꯟꯗ ꯑꯣꯜ ꯏꯟ ꯋꯥꯟ
ꯇꯧꯅꯤꯡꯕ ꯑꯃ ꯂꯧꯅꯤ ꯀꯨꯇꯤ ꯍꯥꯏꯕ꯭ꯔꯥ
ꯑꯣꯜ ꯏꯟ ꯋꯥꯟ
ꯅꯅ ꯆ ꯑꯩꯗꯤ ꯃꯁꯧ ꯍꯣꯏ ꯅꯍꯥꯟ ꯑꯄꯣꯛꯄ ꯈꯨꯣꯏꯔꯨꯝꯝꯕꯩꯗꯣ ꯑꯗꯨꯗ ꯑꯗꯨꯏ ꯁꯥꯡ ꯀ ꯁꯥꯡ ꯀꯥꯎꯈꯤꯕꯅꯦ ꯑꯩ ꯑꯗꯨꯏ ꯈꯨꯣꯏꯔꯝꯕ ꯑꯗꯨ ꯅꯨꯃꯤꯠꯇꯨꯗꯗꯤ ꯁꯤ ꯉꯝꯕꯅꯦ ꯑꯗꯨꯝ ꯃꯨꯟꯅ ꯌꯦꯡꯉꯧꯕꯅꯦꯕ ꯂꯥꯏꯔꯤꯛꯇ ꯌꯥꯎꯈꯤꯕꯅꯦꯕ ꯃꯉꯥꯡꯒꯤ ꯊꯥꯡ ꯑꯗꯩ ꯈꯨꯃꯟ ꯍꯩꯗ꯭ꯔꯕꯥ
ꯅꯪꯒꯤꯁꯦ ꯀꯣꯜ ꯄꯥꯏꯅ ꯄꯥꯏꯅꯅꯦ ꯐꯣꯟꯗ ꯂꯥꯛꯄ ꯀꯣꯜ ꯄꯥꯏꯀꯥꯟ ꯇꯠꯈꯤꯗꯣꯏꯔꯥ
ꯇꯠꯅ ꯌꯥ ꯁꯥꯔꯤꯕ ꯀꯣꯟꯁꯦ
ꯆꯀꯦꯕꯔꯤꯁ ꯀꯔꯤ
ꯍꯅꯗ
ꯅꯪ ꯃꯤ ꯀꯌꯥꯒꯅꯣ ꯅꯪ ꯋꯥꯔꯤ ꯁꯥꯟꯅꯔꯤꯁꯦ
ꯍꯨꯝꯐꯨꯒ ꯅꯤꯊꯣꯢ
ꯋꯥꯎ
ꯎꯝ ꯊꯥꯖꯩꯕ
ꯅꯠꯇꯦ ꯑꯩ ꯀꯩꯅꯣꯝꯃ ꯍꯥꯏꯒꯦ ꯅꯪ ꯉꯁꯥꯏ ꯌꯦꯡꯅꯦ ꯑꯗꯨ ꯌꯦꯡꯉꯕꯣ
ꯑꯩꯩ
ꯀꯣꯜ ꯀꯌꯥꯔꯛꯅꯣ ꯁꯥꯟꯅꯗꯣꯏꯁꯦ
ꯉꯥꯏꯈꯣꯕ ꯑꯗꯨ ꯁꯤ ꯂꯣꯏꯔꯦ ꯌꯦꯡꯒꯦ ꯍꯥꯏꯕ ꯁꯤꯔꯣꯏꯗꯅ ꯌꯦ ꯀꯃꯥꯏꯅ ꯌꯦꯡꯗꯣꯏꯅꯣ ꯑꯩ ꯁꯥꯎꯔꯛꯑꯣꯔꯣ ꯑꯩ ꯇꯤꯟ ꯊꯤꯔꯛꯂꯔꯣ
ꯣꯔꯖꯎꯕꯤ
ꯊꯥꯡꯅꯤꯡꯒꯁꯤꯛ ꯄꯥꯎ ꯈꯪꯗꯦ ꯅꯪꯁꯦ ꯐꯨꯗꯤꯐꯖꯅ ꯐꯨꯅꯤꯡꯕꯖꯥꯠꯅꯦ
ꯑꯩꯅ ꯑꯣꯂꯤꯕꯤꯌꯥꯗ ꯃꯦꯁꯦꯁ ꯇꯥꯕꯁꯤꯀꯣ
ꯈꯪꯃꯟꯗꯕꯩ ꯐꯨꯅꯤꯡꯕ ꯍꯥꯏꯗꯣ ꯑꯣꯏꯑꯕ ꯑꯣꯂꯤꯕꯤꯌꯥꯕꯨ ꯐꯣꯟ ꯃꯦꯠꯇ ꯑꯣꯂꯤ ꯕꯤꯌꯥꯕꯨ ꯐꯣꯟꯗꯣ ꯑꯗꯨꯝ ꯀꯩꯅꯣ ꯇꯧꯀꯥꯟꯗ ꯈꯪꯉꯦꯕ ꯅꯪꯗꯤꯅꯦ ꯈꯪꯉꯕ꯭ꯔꯥ ꯑꯗꯨꯗ ꯑꯃꯨꯃꯨꯛ ꯐꯨꯅꯤꯡꯕ ꯌꯥꯎꯖꯅꯤ
ꯍꯪꯗꯗꯤ ꯍꯩꯇꯕꯩꯅꯦ ꯑꯉꯥꯎꯕꯤ
ꯍꯩꯃꯟꯗꯨ꯭ꯔꯁꯨ ꯐꯨꯅꯤꯡꯕ ꯌꯥꯎꯋꯦ ꯅꯪ ꯍꯥꯏꯕ ꯑꯗꯩ ꯊꯨꯃꯤꯠꯇꯣꯡ ꯍꯥꯏꯕ
ꯅꯨꯡꯁꯤꯗ꯭ꯔꯥ ꯈꯪꯖꯗꯕꯩꯅꯦ ꯍꯪꯖꯔꯤꯗꯣ
ꯁꯤ ꯌꯦꯡꯉꯨꯅ ꯍꯥ ꯆꯣꯡꯕꯒꯤ
ꯎꯝ ꯍꯝ
ꯍꯌꯦꯡ ꯑꯩꯒꯤ ꯏꯁꯩꯁꯤꯁꯨ ꯏꯕꯗ ꯌꯥꯎꯔꯛꯀꯗꯕꯅꯦ ꯅꯠꯇ꯭ꯔꯗꯤ ꯀꯌꯥ ꯅꯨꯡꯉꯥꯏꯔꯣꯏ
ꯋꯥꯎ ꯇꯥ ꯔꯒꯨ ꯃꯜꯂꯤꯀꯣ
ꯇꯔꯥꯖꯨꯒꯤꯗꯤ
ꯈꯜꯂꯨꯅꯨ ꯏꯆꯦ ꯃꯤꯂꯅ ꯌꯜ ꯀ ꯂꯣꯂꯦ
ꯇꯥꯂꯤꯌꯥ
ꯑ ꯈꯨꯕꯥꯛ ꯈꯨꯈꯨ ꯆꯨꯝꯃꯤꯕꯨ
ꯆꯨꯝꯄꯅꯦ ꯑꯩ ꯈꯨꯕꯥꯛ ꯆꯨꯝꯄꯅꯦ
ꯂꯪꯀꯅꯨꯗꯇꯥ ꯇꯅꯤꯡꯇꯦ ꯂꯪꯀꯅꯨꯗ ꯇꯅꯤꯡꯇꯦ
ꯌꯣꯡꯆꯥꯛꯀ ꯀꯩ ꯍꯥꯏꯕ ꯁꯦꯀꯦꯟ ꯂꯦꯟꯒ ꯑꯣꯟꯅꯕ ꯌꯥꯕꯔꯣ ꯍꯣ ꯍꯣ ꯌꯥ ꯄꯔꯣ
ꯌꯥꯕꯅꯦ ꯍꯣ ꯍꯣ ꯌꯥꯕꯅꯦ
ꯐꯅ ꯅꯨꯡꯁꯤꯔꯁꯨ ꯑꯩ ꯌꯣꯡꯆꯥꯛꯁꯤ ꯈꯥꯏꯌꯣ ꯍꯥꯏꯕꯗꯤ ꯐ꯭ꯔꯤꯗ ꯄꯤꯊꯣꯛꯎ ꯍꯥꯏꯕꯗꯤ ꯁꯨꯡꯉꯝ ꯉꯝꯈ꯭ꯔꯔꯣꯏ ꯇꯧꯕꯗꯣ ꯈꯪꯕ꯭ꯔꯥ
ꯑꯩꯕꯨ ꯃꯥꯅ ꯊꯕꯛ ꯑꯗꯨꯝ ꯁꯨꯍꯜꯂꯅꯦ ꯇꯧꯕꯗ ꯍꯥꯏꯕ ꯍꯩꯇ꯭ꯔꯦ ꯃꯥꯏꯀꯣ ꯍꯥꯏꯒꯗꯣ
ꯅꯨꯄꯤ ꯑꯇꯣꯝꯕꯤ ꯊꯤꯒꯦ ꯍꯥꯏꯈꯤꯗꯥꯏ ꯊꯤꯔꯛꯂꯣ
ꯑꯩꯕꯨꯁꯨ ꯊꯕꯛ ꯁꯨꯍꯟꯕ ꯑꯩꯕꯨꯁꯨ ꯊꯕꯛ ꯁꯨꯍꯟꯕ
ꯀꯣꯏꯅꯔꯤꯀꯥꯟꯗꯗꯤ ꯂꯧ ꯁꯨꯍꯟꯀꯅꯤ ꯁꯨꯡꯍꯥꯏ ꯍꯥꯏꯇꯦꯅꯦꯗ
ꯅꯨꯄꯤ ꯑꯇꯣꯕ ꯊꯤꯅꯤ ꯍꯥꯏꯇꯥꯥꯏ ꯄꯨꯔꯛꯂꯣ ꯃꯥꯏ ꯑꯃ ꯆꯥꯛ ꯈꯥꯛꯑꯝꯗꯕꯩꯗꯨꯁꯨ ꯅꯩꯕꯅꯤꯅ
ꯃꯤꯁꯦꯁꯦ
ꯀꯔꯤ ꯍꯥꯏꯕꯅꯣ ꯇꯥꯖꯗ꯭ꯔꯦꯕꯣ
ꯎ ꯍꯝ
ꯅꯪꯅ ꯉꯥꯡꯉꯤꯗꯣ ꯇꯥꯗꯦꯕꯣ
ꯇꯥꯥꯏꯑꯦꯅꯦ
ꯅꯪ ꯉꯥꯡꯉꯗꯨ ꯇꯥꯗꯦꯅꯦ
ꯍ
ꯏꯕꯦꯝꯃ ꯀꯦꯊꯕꯤ ꯀꯅ
ꯅꯣꯛꯅꯤꯡꯕ ꯕꯤꯗꯤꯑꯣ ꯑꯃ ꯊꯦꯛ ꯅꯅꯕ ꯅꯣꯛꯅꯤꯡꯕ
ꯀꯔꯤ ꯅꯪꯗꯤ ꯕꯤꯤꯗꯤꯑꯣꯁꯨ ꯌꯦꯡ ꯁꯪꯉꯤꯔꯣ ꯍꯥꯏꯁꯦ
ꯁꯪꯉꯦ ꯑꯩ ꯔꯤꯜꯁꯁꯨ ꯌꯦꯡꯉꯦ ꯅꯪꯒ ꯋꯥꯔꯤꯁꯨ ꯁꯥꯟꯅꯩꯌꯦ
ꯋꯥ ꯃꯜ ꯇ ꯇ ꯂꯩꯇꯔ
ꯂꯥꯏꯔꯤꯛꯁꯨ ꯄꯥꯏꯌꯦ
ꯑꯥ ꯑꯗꯨꯕꯨꯗꯤ ꯁꯥꯊꯤꯅ ꯊꯥꯖꯩꯌꯦꯕꯣ
ꯊꯥꯡꯖꯤꯡꯁꯨ ꯈꯨꯁꯤꯟꯅ ꯈꯣꯠꯂꯒ ꯆꯥꯏꯌꯦ
ꯋꯥ ꯋꯥꯠ ꯗ ꯅꯥꯏꯁ ꯇꯦꯂꯦꯟ
ꯅꯕ꯭ꯔꯥ